ꯎꯝ
ꯇꯨꯝꯅꯤꯡꯂꯕꯣ ꯇꯅꯤꯡ ꯍꯣꯏ ꯇꯥꯏꯌꯦꯕ
ꯇꯨꯝꯅꯤꯡꯗꯦꯗ ꯉꯁꯤꯗꯤ
ꯇꯨꯝꯅꯤꯡꯕ ꯃꯈꯣꯟ ꯃꯥꯟꯁꯜꯂꯕ
ꯉꯁꯤꯗꯤ ꯕꯣꯜ ꯌꯦꯡꯒꯅꯤ ꯍꯥꯢꯕꯒꯤ ꯇꯨꯝꯅꯤꯡꯗꯦꯗ
ꯎꯝ ꯉꯁꯤꯗꯤ ꯀꯩꯀꯩ ꯊꯕꯛ ꯇꯧꯔꯒ ꯂꯩꯔꯤꯅꯣ ꯅꯪ
ꯑꯁ ꯉꯁꯤ ꯄꯨꯡ ꯉꯁꯤꯗꯤ ꯑꯁ ꯐꯖꯅ ꯄꯣꯊꯥꯢꯗ
ꯑꯣ ꯅꯨꯡꯗꯤꯟ ꯇꯨꯝꯃꯤꯕ ꯁꯦꯁ ꯑꯗꯨꯒꯤ ꯇꯨꯝꯅꯤꯡꯗꯕꯅꯦ ꯀꯩꯅꯣ
ꯉꯔꯥꯡꯗꯤ ꯌꯥꯝ ꯋꯥꯕꯅꯦꯕ ꯑꯩꯈꯣꯢ ꯊꯕꯛꯁꯦ
ꯎꯝ ꯍꯣꯢ ꯋꯥꯌꯦꯅꯗꯤ ꯍꯥꯢꯌꯦ
ꯑꯁ ꯉꯔꯥꯡ ꯑꯩꯈꯣꯢꯒꯤ ꯁꯦꯜꯗꯣ ꯌꯦꯡꯉꯨꯅꯦ꯫
ꯀꯌꯥ ꯂꯥꯛꯀꯦ
ꯁꯤꯛꯁꯇꯤ ꯄ꯭ꯂꯥꯁꯅꯦꯗꯣ ꯉꯔꯥꯡ ꯂꯥꯛꯏꯗꯣ
ꯑꯣ ꯑꯣ ' '
ꯗꯨꯒꯤꯅꯤ ꯉꯔꯥꯡꯗꯣ ꯑꯩꯈꯣꯢꯒꯤꯗꯣ ꯉꯔꯥꯡꯒꯤ ꯀꯣꯐꯤꯒꯤꯒ ꯃꯠ ꯀꯣꯐꯤꯁꯨ ꯂꯩꯇꯕꯒꯤꯅꯦꯕ
ꯑꯣꯥ
ꯀꯣꯐꯤ ꯂꯩꯔꯕ ꯑꯩꯈꯣꯢꯒꯤ ꯇꯦꯕꯜ ꯈꯤꯇꯪ ꯂꯩꯔꯕ ꯂꯩꯔꯗꯤ ꯑꯁ ꯉꯔꯥꯡꯗꯤ ꯑꯦꯠꯇꯤ ꯁꯝꯊꯤꯡ ꯁꯚꯦꯟꯇꯤ ꯄ꯭ꯂꯥꯁ ꯂꯥꯛꯇꯣꯢꯅꯦ ꯍꯣꯢ ꯐꯝꯕꯝ ꯂꯩꯇꯕꯅꯤꯅ ꯇꯦꯕꯜ ꯂꯩꯇꯕꯅꯤꯅ ꯀꯁꯇꯃꯔ ꯈꯔꯁꯨ ꯍꯟꯈꯤꯕꯅꯦꯕ
ꯎꯝ ꯅꯣꯢꯖꯨ ꯑꯁ ꯃꯤꯁꯨ ꯁꯨꯗꯕꯅꯤꯅꯀꯣ ꯋꯥꯗꯤ ꯋꯥꯔꯝꯃꯅꯤ꯫
ꯋꯥꯢ
ꯃꯤꯁꯦꯇ ꯊꯨꯅ ꯊꯤꯌꯨ ꯍꯥꯢꯕ ꯌꯥꯗ꯭ꯔꯣ꯫
ꯍꯁ ꯍꯥꯢꯔꯕꯅꯤꯗ ꯍꯥꯢꯗꯤ ꯍꯥꯢꯔꯕꯅꯤꯗ ꯅꯪꯕꯣ ꯊꯤꯅꯤ ꯍꯥꯢꯔꯤꯃꯤ ꯍꯥꯢꯔꯒ ꯍꯣꯢ ꯍꯣꯢ ꯀꯥꯢꯔ ꯈꯨꯝꯔꯒ ꯒ꯭ꯌꯥꯟꯃꯟ ꯇꯥꯗꯦꯗ ꯑꯩꯈꯣꯢꯒꯤ ꯃꯦꯅꯦꯖꯔ ꯕꯤꯔꯦꯟ ꯑꯣꯢꯕꯅꯤꯅ
ꯍꯤ ꯍꯤ
ꯃꯋꯥꯒꯁꯦ ꯂꯧꯅꯉꯥꯢ ꯋꯥꯠꯂꯦꯅꯦ ꯇꯧꯔꯤꯁꯦ
ꯎꯝ
ꯍꯥꯢꯕꯅ ꯑꯃ ꯇꯧꯕꯅ ꯑꯃ
ꯍꯣꯏ
ꯁꯨꯃꯥꯏꯅ ꯇꯧꯕꯅꯤꯅ ꯈꯪꯗꯦ
ꯃꯤꯒꯤ ꯋꯥꯈꯜꯁꯦ ꯇꯣꯉꯥꯟ ꯇꯣꯉꯥꯟꯕꯅꯤꯅꯀꯣ
ꯎꯝ
ꯒ꯭ꯌꯥꯟ ꯇꯥꯗꯦꯗ ꯑꯗꯨꯒꯤꯔ ꯈꯪꯗꯦ ꯏꯆꯦꯁꯨ ꯌꯥꯝ ꯋꯥꯏꯑ ꯍꯥꯏꯌꯦ ꯉꯔꯥꯡꯗꯤ
ꯑꯁ ꯍꯥꯟꯅꯒ ꯃꯥꯟꯅꯗꯦꯍꯦ ꯍꯥꯟꯅꯁꯨ ꯍꯣꯏ ꯋꯥ ꯍꯥꯟꯅꯁꯨ ꯑꯗꯨꯝ ꯐꯖꯅꯗꯤ ꯕꯤꯖꯤ ꯑꯣꯢꯌꯦꯕꯀꯣ ꯑꯗꯨ ꯑꯣꯢꯔꯁꯨ ꯉꯔꯥꯡꯕꯨꯗꯤ ꯑꯁ ꯍꯦꯛ ꯁꯤ ꯑꯩꯈꯣꯢ ꯀꯦꯐꯦ ꯍꯥꯡꯕꯗꯒꯤ ꯉꯔꯥꯡ ꯈꯨꯠꯖꯤꯟꯖꯤꯗꯤ ꯇꯠꯄꯋꯅꯦ ꯍꯥꯢꯗꯤ ꯑꯩꯈꯣꯢꯒꯤ ꯑꯣꯗꯔꯁꯤꯡꯗꯨ ꯃꯇꯝ ꯆꯪꯕ ꯉꯥꯛꯇ ꯍꯥꯢꯗꯤ ꯌꯥꯝꯃ ꯃ ꯇꯝ ꯆꯪꯗꯕ ꯄꯥꯁꯇꯥꯒꯨꯝꯕ ꯂꯩꯌꯦꯅ ꯑꯗꯨꯒꯨꯝꯕꯁꯨ ꯂꯥꯛꯇꯦꯕ
ꯑꯗꯨꯅꯦ
ꯈꯨꯠ ꯆꯪꯕ ꯉꯥꯛꯇ ꯉꯔꯥꯡ ꯉꯁꯤꯒꯤ ꯑꯣꯗꯔꯁꯤꯗꯤ ꯑꯁ ꯃꯩ ꯇꯥꯕꯅꯤ ꯉꯔꯥꯡꯗꯤ
꯭ꯟꯕꯥꯗꯔ ꯔꯖꯤꯦ ꯀꯅꯦ ꯔꯖꯤ ꯀꯅ ꯎ
ꯑꯩꯈꯣꯏꯒꯤ ꯀꯦꯐꯦꯁꯦ ꯈꯤꯇꯪ ꯆꯥꯎꯈꯠ ꯆꯥꯎꯊꯣꯛꯇ꯭ꯔꯗꯤ ꯆꯥꯎꯈꯠ ꯈꯋꯥꯠꯂꯗꯤ ꯅꯨꯡꯉꯥꯏꯗꯧꯅꯤ
ꯑꯗꯨꯅꯦ ꯈꯪꯗꯔꯦꯗ ꯑꯩꯁꯦ
ꯍꯟꯗꯛꯀꯤ ꯁꯦꯜꯁꯦ ꯈꯔ ꯐꯩꯌꯦꯅ ꯗꯦ ꯋꯥꯟ ꯍꯦꯛ ꯊꯣꯛꯄꯗꯒꯤ ꯁꯦꯜꯁꯦ ꯈꯔ ꯐꯩꯌꯦꯅ ꯈꯜꯂꯒ ꯑꯃꯨꯛꯀ ꯑꯩꯈꯣꯏꯁꯦ ꯅꯨꯃꯤꯠ ꯃꯉꯥꯃꯨꯛ ꯁꯨꯇꯤ ꯂꯧꯋꯦꯅ ꯄꯤꯌꯦꯅ ꯑꯗꯨ ꯁꯨꯇꯤ ꯑꯃꯨꯛ ꯄꯤꯕꯒꯤ ꯁꯦꯜꯁꯤꯗꯤ ꯑꯁ ꯈꯔ ꯋꯥꯗꯧ ꯃꯥꯜꯂꯤꯅꯦ
ꯎꯝ
ꯑꯩꯈꯣꯏꯗ ꯗꯦꯠ ꯁꯚꯦꯟ ꯂꯥꯛꯁ
ꯍꯦꯛ ꯌꯥꯎꯔꯕ ꯊꯥꯗ
ꯎꯝ
ꯁꯚꯦꯟ ꯂꯥꯛꯁ ꯊꯥꯗ ꯁꯦꯜ ꯇꯧꯔꯗꯤ ꯑꯩꯈꯣꯏꯒꯤ ꯀꯩꯅꯣ ꯑꯦꯛꯁꯦꯟꯇꯦ ꯕꯣꯅꯥꯁ ꯄꯤꯒꯅꯤꯅ ꯎ ꯅꯍꯥꯟꯅ ꯍꯥꯏꯈ꯭ꯔꯕꯅꯦꯕ
ꯑꯣ
ꯑꯗꯨꯒꯤ ꯍꯥꯔꯥꯁꯦ ꯍꯟꯗꯛꯇꯤ ꯁꯦꯜꯗꯤ ꯁꯚꯦꯟ ꯂꯥꯛꯁ ꯇꯧꯗꯧ ꯃꯥꯜꯂꯦꯅ ꯈꯜꯂꯒ ꯑꯃꯨꯛꯀ ꯑꯩꯈꯣꯏꯗ ꯑꯃꯨꯛ ꯁꯤ ꯄꯤꯕ ꯑꯁ
ꯑꯗꯨꯅꯦ ꯃꯤꯒꯅ ꯇꯧꯔꯀꯥꯟꯗ ꯇꯧꯍꯧꯒꯦ ꯇꯧꯗꯦ
ꯑꯁ ꯍꯥꯟꯅ ꯖꯨꯟꯗ ꯂꯥꯁ ꯊꯥꯈꯤꯕꯗꯨ
ꯎꯝ
ꯑꯗꯨ ꯇꯧꯑꯣꯅ ꯍꯥꯏꯕꯅꯤꯅꯦꯍꯦ
ꯎꯝ
ꯆꯤꯟꯗ꯭ꯔꯤꯉꯥꯏꯗꯀꯣ
ꯎꯝ
ꯆꯤꯟꯗ꯭ꯔꯤꯉꯩꯗꯔ ꯁꯦꯝꯍꯧꯔꯁꯦ ꯍꯥꯏꯗꯤ ꯁꯤꯖꯟꯁꯨ ꯂꯥꯛꯇꯧ ꯊꯣꯛ ꯇꯧꯔꯕꯅꯤꯅ ꯇꯧꯍꯧꯔꯁꯦ ꯍꯥꯏꯔꯒ ꯑꯁ
ꯃꯥꯅꯦ ꯎꯝ
ꯍꯧꯖꯤꯛꯁꯤ ꯁꯦꯜꯒꯤ ꯃꯇꯝ ꯂꯥꯛꯈ꯭ꯔꯦꯗꯣ
ꯍꫭꯏ ꯃꯥꯅꯦ ꯃꯥꯅꯦ
ꯈꯪꯗ꯭ꯔꯦꯗ ꯃꯤꯒꯤꯁꯦ ꯒ꯭ꯌꯥꯟ ꯇꯥꯗ꯭ꯔꯦ
ꯅꯣꯏ ꯅꯪ ꯅꯪꯒꯤ ꯃꯔꯨꯞꯗꯣ ꯍꯨꯟꯕ ꯉꯝ꯭ꯔꯣ ꯅꯪꯒꯤ ꯊꯕꯛ ꯀꯩꯅꯣ ꯇꯧꯔꯨꯁꯨ
ꯌꯥꯝ ꯋꯥꯏꯑꯦ ꯄꯨꯨꯟꯕ ꯑꯗꯨꯒꯤ ꯒ꯭ꯌꯥꯟ ꯇꯥꯗ꯭ꯔꯦ
ꯑꯗꯨ ꯍꯞꯇꯥꯗ ꯅꯨꯃꯤꯠ ꯀꯌꯥꯅꯣ ꯅꯪ ꯆꯠꯂꯤꯗꯣ
ꯑꯍꯨꯝ
ꯑꯣꯝ
ꯎꯝ
ꯑꯗꯨꯗꯤ ꯀꯩꯅꯣꯅꯤꯅ ꯂꯤꯁꯤꯡ ꯑꯍꯨꯝꯃꯛꯇ ꯄꯤꯔꯤꯔꯣ
ꯎꯝ
ꯃꯔꯤ
ꯎꯝ
ꯑꯗꯨꯗꯤ ꯃꯔꯤ ꯑꯣꯏꯔꯗꯤ ꯅꯪ ꯃꯣꯔꯣꯛꯕꯨꯠꯁꯦ ꯂꯨꯄꯥ ꯂꯤꯁꯤꯡ ꯑꯅꯤ
ꯎꯝ
ꯑꯁ ꯅꯩꯔꯤꯍꯦ
ꯑꯗꯨ ꯌꯥꯝ ꯂꯥꯏꯔꯦꯅꯦ ꯑꯩꯈꯣꯏꯁꯦ ꯌꯥꯗ꯭ꯔꯦ
ꯄꯁꯥ ꯑꯁꯦ
ꯇꯜꯂꯦ ꯑꯗꯨ ꯇꯧꯅꯤꯡꯗ꯭ꯔꯦ ꯍꯧꯖꯤꯛꯀꯥꯟ ꯀꯩꯅꯣꯗꯣ ꯎꯝ ꯑ ꯑꯩꯈꯣꯏ ꯀꯩꯅꯣ ꯏꯃꯥꯟꯅꯕꯤ ꯑꯃ ꯂꯣꯍꫭꯡꯒꯗꯕꯤ ꯑꯃꯥ ꯂꯩꯕꯗꫭ
ꯎꯝ
ꯃꯣꯏ ꯈꯨꯟꯗꯒꯤ ꯑꯃ ꯃꯣꯏ ꯌꯦ ꯃꯃꯥꯟꯅꯕꯤ ꯑꯃꯁꯨ ꯍꯥꯏꯅꯩ ꯍꯥꯏꯕꯅꯦ ꯂꯨꯍꯣꯡꯅꯕ
ꯀꯩꯕ
ꯑꯁ ꯑꯩꯈꯣꯏ ꯏꯃꯥꯟꯅꯕꯤ ꯑꯃ ꯂꯨꯍꯣꯡꯅꯤꯡꯉꯥꯏ ꯂꯩꯕꯗꯣ
ꯎꯝ
ꯑꯗꯨꯒꯤ ꯃꯣꯏ ꯈꯨꯟꯗ ꯃꯥꯒꯤ ꯃꯃꯥꯟꯅꯕꯤ ꯑꯃꯁꯨ ꯂꯨꯍꯣꯡꯒꯅꯤ ꯍꯥꯏꯕꯅꯦ ꯑꯩꯈꯣꯏ ꯏꯁꯀꯨꯜ ꯀꯥꯃꯤꯟꯅꯕꯗꯣ
ꯀꯅꯥꯅꯣ ꯑꯣ ꯑꯣ ꯑꯣ ꯑꯣ ꯎꯝ ꯎꯝ
ꯃꯣꯏ ꯈꯨꯟ ꯆꯞ ꯃꯥꯟꯅꯕꯅꯦ
ꯑꯣ
ꯌꯥꯝ ꯅꯣꯛꯅꯤꯡꯉꯦꯕ ꯅꯍꯥꯟꯗꯣ ꯃꯣꯏ ꯀꯩꯅꯣ ꯃꯃꯥꯟꯅꯕꯤ ꯑꯃꯅꯀꯣ ꯂꯣꯟꯅ ꯅꯨꯡꯁꯤꯔꯗꯤ ꯂꯣꯟꯅ ꯂꯨꯍꯣꯡ ꯈ꯭ꯔꯣ ꯍꯥꯏꯌꯦ ꯍꯥꯏꯅ ꯌꯥꯝ ꯉꯥꯎꯕꯅꯦꯕ ꯑꯗꯨꯒꯤ ꯃꯣꯏ ꯁꯦ ꯍꯥꯏꯗꯣꯛꯇꯕꯤꯗ ꯀꯩꯅꯣ ꯇꯧꯕ ꯃꯥꯜꯂꯦꯕ ꯑꯗꯨꯒ ꯍꯥꯏꯅ ꯁꯤꯡꯅꯕ ꯃꯇꯝꯗ ꯈꯪꯕ ꯑꯗꯨꯅ ꯃꯥꯅ ꯑꯁ ꯑꯁꯤꯗꯤ ꯌꯥꯝ ꯅꯨꯡꯉꯥꯏꯇꯦ ꯃꯣꯏꯁꯤ ꯌꯥꯝ ꯃꯔꯨꯞ ꯑꯣꯏꯔꯁꯨ ꯍꯥꯏꯗꯣꯛ ꯍꯥꯏꯗꯣꯛꯇꯦꯅ ꯍꯥꯏꯕꯀꯣ ꯑꯩꯈꯣꯏ ꯏꯃꯥꯟꯅꯕꯤ
ꯎꯝ ꯎꯝ
ꯑꯗꯨꯅ ꯍꯥꯏꯗꯣꯛꯇꯕꯤꯗ ꯃꯣꯏ ꯑꯅꯤꯁꯦ ꯌꯥꯝ ꯂꯣꯠꯂꯦꯀꯣ ꯅꯣꯏ ꯑꯅꯤꯁꯦ ꯌꯥꯗꯦꯅ ꯃꯣꯏ ꯃꯃꯥꯟꯅꯕꯤꯁꯤꯡꯁꯨ ꯍꯥꯏꯕ ꯃꯥꯜꯂꯦ
ꯎꯝ
ꯑ ꯀꯩꯅꯣꯅ ꯑꯃꯅ ꯇꯝꯕꯤꯕꯅꯦꯕ ꯑꯩꯉꯣꯟꯗꯁꯨ ꯑꯩꯒꯤ ꯃꯅꯥꯛꯇ ꯂꯩꯕꯗꯣ
ꯑꯣ ꯑꯣ ꯑꯣ ꯑꯣ ꯊꯪ ꯍꯥꯏꯝ
ꯃꯥꯅ ꯃꯥꯅ ꯍꯥꯏꯔꯛꯄ
ꯎꯝ
ꯑꯩꯅ ꯑꯁ ꯈꯪꯗꯦꯗ ꯑꯩꯈꯣꯏꯗꯤ ꯀꯩꯅꯣ ꯈꯨꯟꯗꯁꯨ ꯂꯩꯇꯕꯅꯤꯅ ꯑꯩꯅ ꯍꯥꯏꯕ
ꯑꯗꯨꯝ ꯑꯩꯗꯤ ꯃꯔꯛ ꯃꯔꯛꯇ ꯄꯥꯎ ꯐꯥꯅꯕ꯭ꯔꯣ ꯍꯥꯏꯕꯅꯦꯕ ꯃꯥꯗꯤ ꯃꯔꯛ ꯃꯔꯛꯇ ꯄꯥꯎ ꯐꯥꯅꯩ ꯍꯥꯏꯌꯦ ꯏꯃꯥꯟꯅꯕꯤꯗꯣ ꯑꯩꯈꯣꯏꯒꯤ ꯏꯃꯥꯟꯅꯕꯤꯗꯣ ꯀꯩꯅꯣ ꯐꯤ ꯀꯟꯅ ꯁꯥꯕ ꯃꯥꯜꯂꯦ ꯃꯥ ꯂꫭꯍꯣꯡꯉꯅꯤꯅ
ꯇꯨ ꯀꯩ ꯊꯥꯗꯅꯣ
ꯑꯗꯨꯔꯤ ꯌꯥꯏꯅꯤ ꯃꯥ ꯀꯩꯅꯣ ꯊꯥꯗꯤ ꯂꯦꯞꯇꯕ ꯃꯥꯜꯂꯦ ꯊꯥꯗꯤ ꯐꯪꯗꯅꯦꯕ ꯑꯩꯁꯨ
ꯑꯗꯨꯅꯦꯕ ꯀꯩ ꯊꯥꯗꯣꯏꯅꯣꯕ ꯇꯧꯗꯣꯏꯕꯣ
ꯍꯉꯃꯦ ꯑꯗꯦ ꯑꯁꯤ ꯀꯩꯅꯣꯅꯤ ꯑꯩꯈꯣꯏꯒꯤ ꯀꯩꯅ ꯃꯅꯥꯎꯒꯤ
ꯇꯥꯕ꯭ꯔꯣ
ꯑꯥꯌꯦ ꯃꯁꯥꯗ
ꯑꯗꯨ ꯑꯗꯨ ꯀꯩ ꯊꯥꯗꯅꯅꯕ ꯃꯑꯣꯡꯗꯨꯁꯦ
ꯈꯪꯗꯦ ꯐꯦꯇꯤ ꯈꯪꯉꯕ ꯍꯧꯖꯤꯛꯁꯦ ꯂꯦꯟꯅꯗ꯭ꯔꯤꯕ ꯃꯥꯜꯂꯦꯕ ꯐ꯭ꯔꯂꯤ
ꯑꯣ ꯐꯔꯁꯦ ꯂꯨꯍꯣꯡꯕꯗꯤ ꯐꯔꯁꯦ
ꯑꯗꯨꯟꯅꯦ ꯅꯣꯏꯅ ꯍꯣꯡꯗꯤ ꯑꯩꯈꯣꯏꯗ ꯄꯥꯎ ꯍꯣꯡꯉꯨ ꯍꯣꯡꯉꯨ ꯃꯣꯏ ꯍꯥꯏꯅꯔ ꯀꯥꯟꯁꯤꯗ ꯅꯍꯕꯨꯁꯨ ꯑꯁ ꯇꯥꯟꯗꯤ ꯇꯂꯦꯍꯦ
ꯑꯃꯁꯨ ꯆꯠꯂꯣ ꯍꯥꯏꯔꯣꯅꯦ ꯀꯩꯅꯣ ꯅꯪꯒꯤ ꯅꯪꯒꯤ ꯃꯅꯥꯛꯇ ꯂꯩꯕꯗꯨꯁꯨ ꯍꯪ ꯏꯃ꯭ꯔꯥꯟ
ꯑꯁ ꯄ ꯂꯩꯒ ꯂ ꯀ ꯃꯥꯥꯏ ꯆ ꯇ ꯏꯅꯗ
ꯅꯨꯄꯥꯅꯗꯤ ꯑꯃ
ꯄꯥ ꯁꯦ ꯈꯪꯗꯦꯅꯤ
ꯑꯃꯨꯛ ꯁ꯭ꯀꯨꯜ ꯀꯛꯒꯦ ꯍꯥꯏꯔꯨꯔꯕ ꯍꯟꯗꯛ ꯍꯟꯗ ꯀꯃꯥꯏꯅ ꯇꯧꯔ
ꯑꯣ ꯀꯗ ꯝ ꯇ ꯑꯗꯨꯝ ꯂꯩꯑ ꯀꯅꯤ ꯐꯣꯟ ꯇꯧꯅꯕꯁꯨ ꯂꯩꯇꯕꯅꯤꯅ
ꯈꯔ
ꯀꯌꯥ
ꯈꯅꯤ ꯈꯅꯗꯦꯀꯣ
ꯈꯠꯟꯅꯗꯦꯍꯦ ꯀꯅꯥꯒ ꯈꯟꯅꯗꯣꯏꯕ ꯃꯥꯅꯦ
ꯅꯠꯇꯦꯗ ꯅꯨꯡꯖꯤꯕꯁꯤ ꯀꯨꯏꯅ ꯅꯨꯡꯁꯤꯔꯗꯤ ꯀꯥꯏꯅ
ꯎꯝ
ꯇꯝꯕ ꯉꯝꯗꯦ ꯍꯥꯏꯕꯁꯨ ꯋꯥꯔꯤ ꯂꯩ
ꯑꯗꯨꯅꯦ ꯆꯨꯝꯃꯦ ꯑꯗꯨꯁꯨꯀꯣ ꯀꯨꯏꯅ ꯅꯨꯡꯁꯤꯅꯕꯁꯨ ꯐꯠꯇꯦ ꯍꯥꯏꯅꯦ ꯊꯨꯅ ꯀꯩꯅꯣ ꯇꯧꯒꯅꯤ ꯇꯧꯕꯅꯥ ꯂꯐꯩ ꯍꯥꯏꯕꯅꯤ
ꯀꯣ ꯑꯗꯨꯒꯤ
ꯅꯪꯒꯤ ꯅꯦꯠ ꯋꯥꯛ ꯅꯨꯡꯉꯥꯏꯇꯕ ꯃꯥꯜꯂꯦ ꯇꯥꯕ꯭ꯔꯣ ꯐꯖꯅ ꯇꯥꯗꯦꯕ ꯅꯪꯒꯤ ꯈꯣꯟꯖꯦꯟꯗꯣ ꯇꯥꯕꯔꯣ ꯑꯩꯗꯤ ꯇꯥꯗꯦꯀꯣ ꯅꯪ ꯇꯥꯕ꯭ꯔꯣ ꯇꯥꯕ꯭ꯔꯣ ꯍꯜꯂꯣ ꯇꯥꯖꯕ꯭ꯔꯣ ꯇꯥꯕꯔꯣ ꯇꯥꯕ꯭ꯔꯣ ꯍꯜꯂꯣ ꯇꯥꯖꯕꯔꯣ ꯁꯨꯃꯥꯏ ꯇꯧꯕꯤꯒꯦ ꯑꯩꯗꯤ ꯇꯥꯗꯦꯀꯣ ꯎꯝ